ꯏ
ꯌꯥ
ꯇꯔꯕ꯭ꯔ ꯏꯇꯥꯥꯎ
ꯀꯝꯗꯧꯔꯤꯒꯦ ꯇꯥꯏꯌꯦ
ꯅꯨꯉꯥꯏꯔꯤꯌꯦ ꯃꯔꯨꯞ
ꯑꯣ ꯍꯇ ꯇ ꯑꯔ ꯃꯥꯂꯦ ꯅꯪꯅ ꯉꯥꯡꯒꯤꯗꯣ ꯑꯝꯇ ꯇꯥꯗ꯭ꯔꯦꯅꯦ ꯀꯥꯏ ꯍꯥꯏꯖꯜꯗꯅ
ꯆꯥꯛ ꯏꯁꯤꯡ ꯆꯥꯔꯕ꯭ꯔꯣ
ꯀꯔꯥꯏꯗꯩꯅꯣꯗ ꯂꯥꯏꯊ ꯂꯩꯑ ꯑꯁ ꯂꯥꯏꯔꯦ ꯍꯟꯗꯣꯔꯦ ꯅꯥꯎꯆꯥꯒ ꯃꯨꯗꯥꯕꯅ ꯆꯥꯛ ꯃꯌꯥꯝ ꯃꯌꯥꯝ ꯄꯤꯖꯔꯁꯟꯗꯅ
ꯑꯁ ꯑꯩꯗꯤ ꯉꯔꯥꯡ ꯅꯍꯥꯟꯔꯦ ꯅꯥ ꯉꯁꯤ ꯌꯦꯔꯨꯝ ꯆꯥꯏ ꯉꯁꯥꯏ ꯑꯌꯨꯛꯅ ꯍꯧꯖꯤꯛꯅ ꯆꯥꯛ ꯆꯥꯗ꯭ꯔꯤ
ꯑꯣ ꯑꯥꯔ ꯑꯦꯖ ꯈꯔ ꯊꯛꯆꯤꯟ ꯕ꯭ꯔꯦꯠ ꯈꯔ ꯆꯥ ꯑꯗꯩ ꯄꯦꯔꯥꯁꯤꯇꯥꯃꯣꯟ ꯑꯗꯨꯝ ꯆꯥꯁꯤꯟꯈꯔꯦ ꯉꯔꯥꯡ ꯅꯍꯥꯟꯁꯦ ꯉꯔꯥꯡ ꯅꯍꯥꯟꯁꯩ ꯑꯣꯛ ꯑꯃꯨꯛ ꯆꯥꯏꯌꯦꯅ ꯉꯔꯥꯡ ꯅꯨꯃꯤꯗꯤꯡ ꯁꯟꯅ ꯑꯃꯨꯛ ꯆꯥꯕꯅꯦꯕ ꯑꯗꯩꯗꯤ ꯑꯁ ꯉꯁꯥꯏꯑꯌꯨꯛ ꯇꯨꯝꯃꯦ ꯑꯍꯤꯡ ꯇꯨꯝꯕ ꯌꯥꯗ꯭ꯔꯦ ꯑꯩ ꯏꯁꯥꯁꯦ ꯁꯥꯒꯠꯂꯒ ꯈꯣꯡ ꯈꯨꯠꯁꯤ ꯄꯛꯁꯤꯗꯅ ꯍꯥꯏꯗꯤ ꯆꯣꯛꯊꯕ
ꯇꯥꯎꯅꯨꯅꯦ
ꯌꯥꯎꯔꯛ
ꯅꯁꯥꯗꯣ ꯇꯥꯗ꯭ꯔꯣ ꯅꯁꯥꯗꯣ ꯌꯥꯗ꯭ꯔꯦ ꯈꯪꯉꯗꯤ ꯌꯥꯝ ꯌꯥꯝ ꯆꯥꯁꯟꯒꯅꯨ ꯅꯦ ꯊꯥꯎꯗ ꯐꯖꯔꯦꯅꯦ ꯍꯦꯟꯗꯛꯁꯨ